ꯍꯜꯂꯣ
ꯎꯝ ꯀꯦꯗꯕ꯭ꯔꯣ ꯆꯥꯛ ꯆꯥꯔꯔꯕꯣ
ꯈꯕ꯭ꯔꯣ
ꯇꯌꯦ ꯇꯥꯏꯌꯦ
ꯀꯩꯗꯧꯔ ꯂꯩꯒꯦ ꯎꯝ
ꯑꯉꯥꯡ ꯄꯝꯔꯒ ꯂꯩꯕꯅꯤꯅ ꯅꯪꯗꯤ
ꯅꯨꯡꯉꯥꯏꯔꯅꯦ ꯑꯉꯥꯡ ꯄꯝꯕꯗꯤ ꯐꯝꯃꯒ ꯑꯃꯒ ꯂꯩꯏ ꯃ ꯃ ꯂꯩꯦ ꯄꯦ
ꯐꯝꯕꯋꯥꯕꯒꯤ ꯑꯃꯨꯛ ꯂꯦꯞꯄ
ꯐꯝꯍꯟꯕꯁꯨ ꯈꯣꯡꯅꯔꯛꯑꯦ ꯂꯃꯜꯂꯁꯨ ꯈꯣꯡꯄꯥꯛꯨ ꯂꯃꯜꯅꯁꯨ ꯈꯣꯡꯄꯥꯛ ꯑꯃꯨꯛ ꯅꯥꯔꯛꯇ ꯃꯔꯛꯇꯥ ꯐꯝꯃꯦ ꯃꯔꯛꯇꯥ ꯂꯦꯞꯄꯦ ꯃꯔꯛꯇ ꯆꯜꯂꯦ
ꯑꯉꯥꯡ ꯄꯝꯕꯗ ꯅꯨꯡꯉꯥꯏꯔꯦꯅꯦ ꯑꯁ ꯆꯥꯛ ꯀꯨꯏꯔꯦ ꯎꯝ ꯆꯥꯕ
ꯀꯩꯖꯎꯅꯣ
ꯉꯁꯤꯗꯤꯗꯤ ꯊꯤꯌꯦꯦꯦꯟꯗꯦꯟ ꯆꯥꯏꯦ ꯀꯪꯗꯤ
ꯍꯥꯎ ꯍꯣꯏꯗ ꯌꯦꯡꯁꯨ ꯑꯩꯣꯏꯗꯤ ꯆꯥꯛ ꯆꯥꯗꯔꯤꯗ
ꯑꯗꯨꯗꯤ ꯌꯦꯟꯗꯦꯝꯦꯝ ꯄꯤꯔꯛꯑꯀꯦ ꯌꯦꯟꯗꯦꯝ ꯍꯥꯎꯔꯗꯤ ꯌꯦꯟꯗꯦꯝ ꯄꯤꯔꯛꯀꯦ ꯑꯗꯨꯗꯤ ꯌꯦꯟꯒꯨꯝꯕ ꯂꯩꯕꯤꯔꯛꯑꯣ ꯑꯣꯁꯦ ꯑꯗꯨꯗꯤ
ꯑ ꯑꯣ
ꯌꯦꯟꯁꯨ ꯍꯥꯎꯕꯅꯦ ꯌꯦꯟ ꯌꯦꯟꯁꯨ ꯅꯪꯗꯤ ꯍꯥꯎꯋꯤ ꯍꯥꯏ ꯑꯗꯨꯗꯤ ꯃꯍꯥꯎ ꯍꯥꯎꯕꯅꯤꯅ ꯆꯞ ꯃꯥꯟꯅꯔꯝꯒꯅꯤꯅ
ꯑꯗꯨꯅꯦ ꯇꯦꯁꯇꯣ ꯃꯥꯟꯅꯔꯝꯒꯅꯤꯕ
ꯎꯝ ꯎꯃ
ꯇꯦ ꯐꯨꯠꯕꯣꯜ ꯌꯦꯟ꯭ꯔꯣ
ꯐꯨꯠꯕꯣꯜ ꯌꯦꯡꯉꯦ ꯑꯩꯗꯤ ꯔꯣꯅꯥꯜꯗꯣꯅꯦ ꯅꯨꯡꯉꯥꯏꯌꯦꯦ ꯑꯩꯗꯤ ꯔꯣꯅꯥꯜꯗꯣꯅꯦ
ꯑꯣ ꯇꯥꯏ ꯍꯥꯏꯕ ꯅꯠꯇ꯭ꯔꯣ
ꯍꯥꯥ
ꯔꯣꯅꯥꯜꯗꯣ ꯒꯦꯝꯗꯣ ꯐꯖꯗꯦ ꯍꯥꯏꯕ ꯅꯠꯇ꯭ꯔꯣ
ꯈ꯭ꯔꯦꯗ ꯅꯪꯗꯤ ꯌꯦꯡꯗ꯭ꯔꯣ
ꯑꯩꯗꯤ ꯌꯦꯡꯕ ꯃꯇꯝ ꯂꯩꯅꯤꯗ
ꯑꯦ ꯀꯩꯗꯧꯕꯒꯤ
ꯃꯇꯝ ꯂꯩꯇꯕ ꯇꯨꯝꯕ ꯍꯧꯒꯠꯇꯕꯒꯤ
ꯗꯤ ꯈꯣ ꯑꯗꯨꯗꯤ ꯍꯌꯦꯡ ꯑꯩ ꯀꯣꯜ ꯇꯧꯔꯛꯀꯦ ꯍꯌꯦꯡ ꯀꯔꯝ ꯀꯥꯟꯗ ꯄꯨꯡ ꯕꯔꯣ ꯄꯨꯡ ꯑꯃ ꯃꯈꯥꯗ ꯂꯩꯕ
ꯎꯝ
ꯑꯁ ꯕꯣꯜꯁꯨꯀꯣ ꯄꯨꯡꯗ ꯌꯥꯝꯨ ꯑꯌꯨꯛ ꯑꯛꯇ ꯉꯥꯏꯈꯣ ꯑꯩꯗꯤ ꯐꯣꯟ ꯇꯥꯈꯠꯄꯤꯔꯣ ꯕꯣꯜꯗꯣ ꯈꯔ ꯊꯦꯡꯅ ꯂꯩꯔꯗꯤꯀꯣ ꯊꯦꯡꯅ ꯂꯩꯔꯗꯤ ꯎꯝ ꯌꯦꯡꯕ ꯌꯥꯕ ꯑꯗꯣ ꯑꯁ ꯃꯣꯏꯗꯤ ꯉꯟꯇꯥ ꯉꯟꯇꯥ ꯂꯩꯕꯅꯤꯅ ꯇꯣꯡꯅꯤꯡꯉꯦꯕ
ꯑꯩ ꯍꯌꯦꯡ ꯗꯤꯁꯇꯥꯔꯕ ꯇꯧꯔꯛꯀꯦ ꯅꯪꯒꯤ
ꯀꯗꯥꯏꯗꯤ ꯑꯩꯗꯤ ꯑꯩꯗꯤ ꯄꯥꯏꯈꯠꯄꯤꯔꯣꯏ ꯑꯗꯨꯝ ꯑꯂꯥꯔꯝ ꯊꯝꯕ ꯐꯥꯎ ꯑꯂꯥꯔꯝ ꯃꯨꯠꯊꯠꯂꯒ ꯑꯃꯨꯛ ꯇꯨꯝꯕꯅꯤ
ꯄꯥꯏꯈꯠꯄ ꯄꯥꯏꯈꯠꯇꯕ ꯈꯪꯗꯦ ꯗꯤꯁꯇꯥꯔꯕ ꯇꯧꯔꯛꯑꯀꯅꯤ ꯍꯌꯦ ꯑꯩ
ꯎꯝ ꯁꯇꯞ ꯇꯧꯔꯛꯀꯅꯤ ꯑꯩ
ꯆꯥꯛ ꯆꯥꯗ꯭ꯔꯤ ꯍꯥꯏ ꯀꯔꯤ ꯀꯔꯤ ꯃꯊꯦꯜ ꯊꯣꯡꯒꯦ
ꯈꯪꯗꯦꯗ ꯀꯔꯤ ꯃꯊꯦꯜ ꯊꯣꯡꯕ꯭ꯔꯥ ꯑꯩꯅ ꯊꯣꯡꯗꯦꯗ
ꯎꯝ ꯅꯪ ꯈꯪꯗ꯭ꯔꯗꯤ ꯌꯥꯝ ꯍꯥꯎꯔꯝꯗꯧ ꯌꯥꯝ ꯍꯥꯎꯔꯝꯗꯧ ꯃꯥꯜꯂꯦ
ꯈꯪꯗꯦꯗ ꯍꯥꯎꯕ꯭ꯔꯥ ꯍꯥꯎꯇꯕ꯭ꯔꯥ ꯌꯦꯡꯕ ꯇꯥꯔꯦ
ꯌꯥꯝꯅ ꯍꯧꯔꯝꯗꯧ ꯃꯥꯜꯂꯦ ꯅꯪꯅ ꯈꯪꯗꯕꯅꯤꯅ
ꯎꯝ ꯐꯗꯤ ꯆꯁ ꯀꯨꯝꯕꯗꯤ ꯀꯥꯗ꯭ꯔꯦ
ꯑꯁ ꯕꯣꯔꯠ ꯌꯦꯡꯉꯤꯀꯥꯟꯗꯒꯤ ꯆꯠꯄ ꯅꯪꯗ꯭ꯔꯔꯤꯅꯦ
ꯑꯁ ꯑꯣꯏꯔꯝꯒꯅꯤ ꯕꯣꯜꯗꯨꯁꯨ ꯌꯥꯝ ꯉꯟꯅ ꯂꯩꯌꯦꯅꯀꯣ ꯐꯥꯏꯚ ꯊꯥꯔꯇꯤ ꯁꯚꯦꯟ ꯊꯥꯔꯇꯤ ꯂꯩꯕꯅꯤꯅ ꯅꯣꯏꯗꯤ ꯇꯤꯚꯤꯗ ꯌꯦꯡꯕ꯭ꯔꯣ
ꯋꯥꯗ ꯌꯦꯡꯕꯅꯤꯗ ꯑꯥꯏꯗꯤ
ꯑꯣ ꯅꯈꯟꯇ ꯌꯦꯡꯕ
ꯊꯟꯗ ꯌꯦꯡꯉꯩꯗ
ꯑꯁ ꯕꯣꯜꯗꯤ ꯏꯊꯟꯇ ꯌꯦꯡꯕꯗꯤ ꯅꯨꯡꯉꯥꯏꯇꯕꯅꯤꯍꯦ
ꯃꯤ ꯀꯅꯥꯣꯝꯇ ꯂꯩꯖꯕꯗꯣ ꯌꯦꯡꯃꯤꯟꯅꯅꯤꯡꯉꯥꯏ
ꯑꯗꯨ ꯑꯩꯈꯣꯏꯒ ꯂꯩꯃꯤꯟꯅꯕ ꯌꯥꯗꯦ
ꯏꯃꯥꯟꯅꯕꯁꯤꯡꯗꯣ ꯂꯣꯏꯅꯃꯛꯝꯃꯦ ꯁꯤꯒꯤ ꯐꯦꯟꯁ ꯉꯥꯛꯇꯪ ꯑꯣꯏꯕꯀꯣ ꯔꯣꯅꯥꯗꯣꯒꯤ ꯄꯦꯟꯁꯇ ꯏ ꯊꯟꯊꯋꯥꯏꯕ ꯑꯁ
ꯑꯗꯨꯅꯦ ꯕꯦꯔꯥꯅꯤ ꯑꯗꯨ ꯑꯗꯨ ꯅꯨꯡꯉꯥꯏꯒꯗꯕ ꯑꯗꯨꯏꯅꯦ ꯄꯨꯟꯅ ꯌꯦꯡꯉꯒ ꯃꯊꯪ ꯃꯊꯪ ꯃꯊꯪ ꯌꯦꯡꯉꯒ ꯂꯣꯏꯔꯦ
ꯑꯩꯁꯨꯣꯅꯥ ꯑꯥꯔꯖꯦꯟꯇꯤꯅꯥꯒꯤꯗꯤ ꯌꯦꯡꯅꯤꯡꯗꯦ ꯔꯣꯅꯥꯜꯗꯣ ꯈꯤꯇꯪ ꯌꯦꯡꯅꯤꯡꯉ ꯑꯩꯁꯦ ꯑꯥꯔꯖꯦꯟꯇꯤꯅꯥꯒꯤ ꯌꯦꯡꯅꯤꯡ ꯑꯦꯦ
ꯑꯩꯗꯤ ꯂꯣꯏꯅ ꯌꯦꯡꯉꯦꯗ ꯄꯣꯔꯆꯨꯒꯜꯁꯨ ꯌꯦꯡꯉꯦ ꯑꯔꯖꯦꯟꯇꯤꯅꯥꯁꯨ ꯌꯦꯡꯉꯦ ꯕ꯭ꯔꯥꯖꯤꯜꯁꯨ ꯌꯦꯡꯉꯦ ꯐ꯭ꯔꯦꯟꯁꯨ ꯌꯦꯡꯉꯦ ꯂꯣꯏꯅꯃꯛꯀꯤ
ꯅꯪꯗꯤ ꯀꯅꯥꯒꯤ ꯁꯞꯄꯣꯔꯠꯇ ꯇꯧꯕ꯭ꯔꯥ ꯑꯗꯨꯗꯤ
ꯂꯣꯏꯅ ꯁꯞꯄꯣꯔꯠ ꯇꯧꯋꯦ
ꯅꯪꯗꯤ ꯂꯩꯁꯥꯕꯤꯁꯤꯡꯗ ꯑꯀꯥ ꯑꯀꯥꯕꯗ ꯁꯞꯄꯣꯔꯠ ꯇꯧꯕꯅꯤꯅꯦ
ꯑꯁ
ꯇꯟꯗꯔ‍‍ꯥ ꯑꯩ
ꯑꯁ ꯂꯩꯗꯅ ꯀꯥ ꯀꯥꯕ ꯁꯞꯄꯣꯔꯠ ꯇꯧꯗ꯭ꯔꯒꯁꯨ ꯑꯩꯈꯣꯏꯗꯤ ꯍꯥꯏꯗꯤ ꯑꯃꯈꯛꯇ ꯁꯞꯄꯣꯔꯠ ꯇꯧꯕꯗ ꯇꯜꯂꯦꯕ
ꯑꯗꯨꯏ ꯑꯣꯏꯔꯗꯤ ꯔꯨꯅꯥꯗꯣ ꯍꯦꯟꯅ ꯄꯥꯝꯕ꯭ꯔꯥ ꯑꯗꯨ ꯑꯣꯏ ꯑꯣꯏꯔꯗꯤ ꯔꯣꯅꯥꯜꯗꯣ ꯍꯦꯟꯅ ꯄꯥꯝꯕ꯭ꯔꯥ ꯃꯦꯁꯤ ꯍꯦꯟꯅ ꯄꯥꯝꯕ꯭ꯔꯥ
ꯑꯅꯤꯃ ꯆꯥꯄꯗꯩꯗ ꯑꯩꯈꯣꯏꯗꯤ
ꯑꯁ
ꯄ꯭ꯔꯣꯔꯆꯨꯒꯜ ꯀꯥꯔꯁꯨ ꯐꯔꯦ ꯑꯥꯔꯖꯦꯟꯇꯤꯅꯥ ꯀꯥꯔꯁꯨ ꯐꯔꯦ ꯑꯆꯝꯕꯅꯩ
ꯑꯁꯦ ꯑꯩꯗ
ꯀꯩꯁꯨ ꯑꯀꯥꯏꯕ ꯂꯩꯇꯦ
ꯂꯩꯖꯥꯛ ꯃꯈꯇꯪꯅꯦ ꯀꯅꯦ
ꯀꯩꯀꯩ ꯃꯦꯠꯁ ꯂꯩꯕ꯭ꯔꯥ
ꯍꯌꯦꯡꯁꯦ ꯖꯄꯥꯟꯒ ꯕ꯭ꯔꯥꯖꯤꯜ ꯂꯩꯕ ꯃꯥ ꯁꯨ ꯂꯩꯕ ꯃꯥꯜꯂꯦ
ꯑꯌꯨꯛꯇꯔꯣ
ꯑꯌꯨꯛꯇ ꯈꯪꯗꯦꯅꯦ ꯀꯅꯥ ꯀꯅꯥ ꯂꯩꯖꯥꯠꯅꯣ ꯍꯥꯏꯗꯣ
ꯑꯗꯨꯗꯤ ꯕ꯭ꯔꯥꯖꯤꯜꯒ ꯍꯧꯖꯤꯛ ꯖꯄꯥꯟ ꯍꯥꯏꯕꯗꯣ ꯅꯨꯡꯗꯥꯡꯗ ꯁꯥꯟꯅꯅꯤꯉꯥꯏꯔꯥ
ꯍꯣꯔꯦꯟ ꯑꯣꯏꯔꯝꯗꯧ ꯃꯥꯜꯂꯦ ꯃꯣꯏꯒꯤꯗꯣ ꯑꯦ ꯅꯠꯇꯦ ꯍꯌꯦꯡ ꯉꯁꯤꯗꯤ ꯐꯣꯔ ꯊꯥꯔꯇꯤ ꯑꯗꯨꯋꯥꯏꯗ ꯑꯣꯏꯔꯤꯕ꯭ꯔꯥ ꯈꯪꯗꯦ ꯀꯥꯎ ꯃꯣꯏꯗ ꯎꯝ
ꯃꯣꯏꯗ ꯑꯌꯨꯛꯇ ꯊꯥꯗ꯭ꯔꯗꯤꯀꯣ ꯇꯦꯟ ꯊꯥꯔꯇꯤ ꯅꯨꯡꯗꯥꯡꯒꯤ ꯄꯨꯡ ꯇꯔꯥ ꯃꯈꯥꯏ ꯁ꯭ꯋꯥꯏꯗ ꯊꯥꯔꯗꯤ
ꯑꯗꯨꯗꯤ ꯃꯣꯏꯒꯤ ꯀꯩꯅꯣꯅꯤꯅ ꯅ ꯌꯨꯔꯣꯞ ꯀꯟꯇꯤꯅꯦꯟꯒꯤ ꯆꯤꯡ ꯌꯦꯡꯉꯒ ꯃꯣꯏ ꯇꯥꯏꯃꯤꯡ ꯁꯦꯝꯕ ꯁꯦꯝꯕꯅꯦꯕ ꯑꯗꯨꯗꯤ ꯍꯥꯏꯗꯤ ꯏꯟꯗꯤꯌꯥꯗꯗꯤ ꯄꯥꯛ ꯌꯦꯡꯅꯤꯡꯉꯥꯏ ꯑꯦꯁꯤꯌꯥꯗꯗꯤ ꯐꯨꯠꯕꯣꯜꯗ ꯄꯥꯛ ꯇꯦꯁ ꯂꯩꯇꯅ ꯑꯦꯁꯤꯌꯥꯒꯤ ꯈꯟꯗꯕ ꯁꯤ ꯌꯨꯔꯣꯞ ꯀꯟꯇꯤꯅꯦꯟꯒꯤ ꯈꯜꯂꯒꯥꯟ ꯁꯤ ꯃꯣꯏ ꯁꯦꯝꯕꯅꯦꯕ ꯇꯥꯏꯃꯤꯡꯗꯣ
ꯑꯣ
ꯀꯒꯤꯗ ꯑꯩꯈꯣꯏꯒꯤ ꯁꯦꯝꯃꯗꯤ ꯃꯣꯏ ꯈꯦꯠꯅꯔꯛꯑꯅꯤ ꯑꯗꯨꯗꯤ ꯌꯦꯡꯅꯕ ꯃꯤꯁꯨ ꯂꯩꯔꯔꯣꯏ ꯒ
ꯆꯨꯝꯃꯤ ꯆꯃꯤ ꯈꯪꯗ꯭ꯔꯤꯅꯦ ꯅꯣꯏꯗꯤ ꯁꯥꯗ꯭ꯔꯣ
ꯁꯥꯏ ꯉꯁꯥꯏ ꯑꯌꯨꯛꯇꯨ ꯅꯣꯡ ꯆꯨꯔꯛꯀꯗ꯭ꯔꯥ ꯐꯖꯅꯂ ꯃꯝꯁꯤꯜꯂꯛ ꯆꯠꯄꯅꯦ ꯍꯧꯖꯤꯛ ꯑꯃꯨꯛ ꯏꯍꯥꯡ ꯐꯖꯅ ꯏꯍꯥꯡ ꯍꯥꯡꯗ ꯑꯦ ꯑꯃꯨꯛ
ꯎꯝ
ꯅꯣꯏꯔꯣꯝꯗ ꯅꯣꯡ ꯆꯨꯕ꯭ꯔꯥ ꯅꯨꯡꯁꯥ ꯊꯣꯛꯄ꯭ꯔꯥ ꯀꯃꯥꯏꯅ ꯇꯧꯕ꯭ꯔꯥ
ꯅꯣꯡ ꯆꯨꯗꯦꯗ ꯅꯨꯡꯁꯥ ꯊꯣꯑꯦ
ꯅꯪ ꯍꯟꯗꯛ ꯃꯔꯛ ꯅꯣꯏꯕ ꯌꯥꯝ ꯍꯦꯜꯂꯦꯀꯣ
ꯎꯝ ꯅꯣꯏꯕ ꯍꯦꯟꯒꯠꯄꯅꯦ
ꯑꯁ ꯅꯪꯗꯣ ꯈꯔ ꯂꯦꯟꯊꯥꯔꯒ ꯃꯤꯉꯣꯟꯗ ꯈꯔ ꯄꯤꯁꯦꯔꯣ
ꯑꯁ ꯄꯤꯕ ꯌꯥꯔꯗꯤ ꯅꯍꯥꯟꯅ ꯄꯤꯔꯅꯤ ꯌꯥꯗꯕꯒꯤꯅꯦ
ꯂꯦꯟꯊꯔꯒ ꯃꯤꯉꯣꯟꯗ ꯈꯔ ꯅꯜꯁꯤꯟꯁꯤꯔꯣ ꯏꯃꯥꯟꯅꯕ ꯁꯤꯗ ꯌꯥꯝꯅ ꯀꯪꯕ ꯃꯤ ꯑꯃ ꯂꯩ ꯃꯉꯣꯟ ꯄꯤꯒ꯭ꯔꯖꯤꯔꯣ ꯈꯔ ꯅꯞꯁꯦꯔꯥ ꯃꯉꯣꯟꯗ ꯈꯔ
ꯑꯗꯨꯃꯥꯏꯅ ꯄꯤꯈꯣ ꯈꯔ ꯅꯠꯇ꯭ꯔꯗꯤ ꯌꯥꯔꯔꯣꯢ ꯑꯩꯗꯤ ꯂꯧꯕ ꯌꯥꯔꯗꯤ ꯂꯧꯔꯣ ꯍꯥꯏꯕꯅꯦ
ꯕ꯭ꯂꯦꯠꯅ ꯈꯤꯇꯪ ꯈꯤꯇꯪ ꯂꯦꯟꯊꯔꯛꯑꯒ ꯁꯨꯄꯔ ꯒ꯭ꯂꯨꯅꯔꯥ ꯅꯠꯇ꯭ꯔꯒ ꯐꯤꯕꯤ ꯀꯨꯏꯅꯔ ꯅꯞꯁꯤꯜꯂꯒ ꯑꯗꯨꯒꯀꯣ
ꯂꯩꯅ ꯂꯦꯟꯕ ꯌꯥꯒꯅꯤꯒ ꯐꯒꯗꯕ ꯅꯣꯏꯕꯁꯨ ꯂꯧꯔꯣ ꯍꯥꯏꯔꯤꯅꯦ ꯂꯧꯕ ꯍꯩ ꯂꯧꯒꯗꯕ ꯃꯤ ꯂꯩꯇ꯭ꯔꯦ
ꯑꯩ ꯂꯦꯟꯕꯤꯒꯦ ꯌꯥꯕ꯭ꯔꯥ ꯕ꯭ꯂꯦꯠ ꯍꯣꯏ ꯕ꯭ꯂꯦꯠꯅꯁꯨ ꯌꯥꯥꯗꯧ ꯃꯥꯂꯦꯅꯦ
ꯎꯝ
ꯉꯁꯤꯗꯤ ꯀꯥꯏ ꯆꯠꯇꯣꯏꯅꯣ ꯐ꯭ꯔꯤꯗ ꯐ꯭ꯔꯤꯗ ꯑꯗꯨꯝ ꯍꯥꯏꯗꯣꯏꯔꯣ
ꯐ꯭ꯔꯤꯗ ꯑꯗꯨꯝ ꯂꯩꯒꯅꯤꯗ
ꯁꯦꯁ
ꯅꯣꯏꯗꯤ ꯁꯥꯔꯁꯨ ꯎꯄꯥꯥꯟꯒꯤ ꯎ ꯑꯆꯧ ꯆꯧꯕ ꯃꯈꯥꯗ ꯐꯝꯃꯅꯤ
ꯑꯣ ꯎꯝ ꯑꯗꯨꯃꯥꯏꯅ ꯐꯝꯃꯒ ꯂꯩꯕꯅꯦ ꯃꯔꯛ ꯃꯔꯛꯇ ꯄꯥꯝꯕꯤ ꯃꯈꯥꯗ ꯑꯝꯕꯗ ꯑꯗꯨꯅ ꯅꯨꯡꯁꯤꯠ ꯅꯨꯡꯁꯤꯠꯇꯣ ꯐ꯭ꯔꯦꯁ ꯌꯥꯝ ꯑꯣꯏꯌꯦ ꯏꯪꯕꯁꯨ ꯑꯗꯨꯅ ꯍꯦꯟꯅ ꯅꯨꯡꯉꯥꯏꯌꯦ
ꯎꯝ ꯎꯝ
ꯀꯨꯝꯃꯦ ꯀꯣ
ꯃꯥ ꯑꯣꯏ
ꯑꯦꯁꯤꯗꯒꯤ ꯍꯦꯟꯅ ꯅꯨꯡꯉꯥꯏꯔ ꯄꯥꯝꯕꯤ ꯃꯈꯥꯗ ꯐꯝꯕꯗꯨꯅ
ꯎꯝ ꯑꯩꯈꯣꯏꯒꯤ ꯁꯤꯗꯗꯤ ꯐꯪꯗꯕꯅꯤꯅ
ꯑꯃꯥ ꯄꯨꯈ꯭ꯔꯣ ꯁꯤꯗꯗꯒꯤ ꯑꯥꯕ꯭ꯔꯣ
ꯍꯥꯥ
ꯁꯤꯗꯒꯤ ꯑꯃ ꯄꯨꯈ꯭ꯔꯣ ꯄꯥꯝꯕꯤ ꯑꯆꯧꯕ ꯑꯃ ꯂꯩꯌꯦ ꯄꯨꯅꯤꯡꯗ꯭ꯔꯣ
ꯅꯪ ꯊꯥꯡꯉꯒꯥ ꯄꯨꯔꯣ
ꯍꯌꯦꯡ ꯀꯣꯊꯣꯛꯑꯒ ꯄꯨꯔꯛꯀꯦ ꯁꯤꯕꯤꯗ ꯀꯣꯊꯣꯛꯑꯒ ꯖ‌ꯦ ꯁꯤ ꯕꯤꯅ ꯀꯣꯊꯣꯛꯑꯒ ꯗꯁꯇꯀꯗ ꯍꯥꯞꯆꯤꯜꯂꯝꯃꯒ ꯑꯗꯨ ꯅꯣꯏ ꯊꯝꯕꯝ ꯖꯒꯥꯗꯤ ꯂꯩꯕ꯭ꯔꯥ
ꯅꯗꯥ ꯏꯃꯨꯡꯗ ꯊꯝꯃ ꯂꯣꯏꯔꯦ
ꯂꯩꯇ꯭ꯔꯗꯤ ꯄꯨꯔꯛꯑꯒ ꯑꯃꯨꯛ ꯃꯥꯡꯈꯤꯗꯣꯏꯕ ꯄꯥꯝꯃꯨꯕ ꯍꯥꯏꯇꯥꯔꯦ ꯄꯥꯝꯕꯤꯗꯣ
ꯀꯔꯤꯔ ꯏꯃꯨꯡꯗ ꯊꯥꯕꯤꯔ ꯂꯣꯏꯔꯦ ꯀꯩꯅꯣ ꯑꯗꯨꯕꯨ ꯌꯥꯝ ꯋꯥꯕ ꯊꯕꯛ꯭ꯔꯣ
ꯑꯗꯨ ꯌꯥꯒꯗ꯭ꯔꯣ
ꯌꯥꯅꯤꯗ ꯀꯩꯗꯤ ꯌꯥꯔꯣꯏ ꯌꯥꯒꯅꯤ ꯌꯥꯒꯅꯤ
ꯌꯥꯗꯧ ꯃꯥꯟꯟꯗꯦꯗ ꯑꯩꯒꯤꯗꯤ
ꯈꯪꯗꯔꯦ ꯌꯥꯔꯒ ꯌꯥꯔꯦ ꯌꯥꯗ꯭ꯔꯒꯅꯥ
ꯅꯪꯗꯤ ꯀꯩꯅꯣ ꯁꯧꯒꯨꯔꯤꯒꯨꯝꯕ ꯆꯥꯅꯤꯡꯗ꯭ꯔꯣ
ꯇꯥꯏꯗꯥ
ꯑꯁ ꯅꯨꯄꯤꯁꯦ ꯑꯅꯝꯕꯅ ꯁꯨꯈ꯭ꯔꯤ ꯁꯥꯥꯒꯜꯂꯦꯗ ꯀꯔꯤꯒꯤꯔꯥ
ꯑꯗꯣ ꯑꯩꯗꯤ ꯌꯥꯝ ꯆꯥꯅꯤꯡꯗꯦꯗ ꯁꯧꯒꯔꯤ
ꯅꯪ ꯁꯤ ꯌꯥꯝ ꯆꯥꯅꯤꯡꯕ ꯌꯥꯝ ꯆꯥꯒꯟꯕ ꯃꯥꯜꯂꯦ ꯁꯨꯀ꯭ꯔꯤ ꯑꯉꯥꯎꯕꯁꯤꯡꯁꯤ ꯁꯧꯒꯔꯤ ꯑꯉꯥ ꯑꯉꯧꯕꯁꯤꯡ ꯁꯧꯒꯔꯤ ꯆꯥꯒꯜꯂꯦ ꯍꯥꯏꯌꯦ ꯉꯧꯅꯤꯡꯉꯗꯤ ꯁꯧꯒꯔꯤ ꯆꯥꯔꯣ ꯗꯣꯛꯇꯔꯅ ꯍꯥꯏꯕꯀꯣ ꯉꯧꯅꯤꯡꯉꯗꯤ ꯁꯧꯒ꯭ꯔꯤꯗꯣ ꯌꯥꯝ ꯌꯥꯝ ꯆꯥ ꯍꯥꯏꯌꯦ ꯑꯗꯨ ꯑꯣꯏꯕꯒꯤ ꯅꯪ ꯑꯉꯥꯡ ꯑꯣꯏꯔꯤꯀꯥꯟꯗ ꯁꯨꯀ꯭ꯔꯤ ꯌꯥꯝ ꯐꯖꯅ ꯆꯥꯕ ꯃꯥꯜꯂꯦ ꯅꯪ ꯉꯧꯔꯤꯗꯣ ꯅꯃꯥꯟꯅꯕꯤꯁꯤꯡ ꯃꯨꯕꯁꯤꯡꯗꯣ ꯍꯪꯉꯣ ꯅꯪ ꯁꯧ ꯒꯔꯤ ꯆꯥꯕ꯭ꯔꯥ ꯍꯪꯉꯣ ꯆꯥꯔꯣꯏ ꯍꯥꯏꯔꯛꯀꯅꯤ ꯃꯣꯕꯥꯁꯤꯡꯗꯣ
ꯎꯝ ꯑꯗꯨꯗꯤ ꯅꯁꯨ ꯁꯒꯜ ꯆꯥꯕꯒꯤꯔꯣ
ꯑꯩꯗꯤ ꯃꯨꯣꯏ ꯃꯨꯌꯦꯍꯦ
ꯎꯁ ꯃꯨꯕ꯭ꯔꯅꯤ ꯅꯪꯕ
ꯑꯁ ꯑꯩꯗꯤ ꯊꯤ ꯃꯨꯌꯦꯍꯦ
ꯎꯝ
ꯅꯨꯡꯗꯥꯡꯗ ꯊꯣꯛꯂꯛꯑꯗꯤ ꯈꯪꯕ ꯌꯥꯎꯔꯛꯀꯅꯤ
ꯎꯝ ꯌꯥꯎꯔꯅꯤ
ꯀꯔꯤ ꯑꯁꯦꯡꯕꯔꯣ
ꯐꯖꯅ ꯃꯨꯑꯦ ꯃꯩ ꯇꯥꯟꯗꯒꯤ ꯍꯦꯟꯅ ꯃꯨꯑꯦ ꯑꯩꯗꯣ
ꯑꯣꯏꯔꯝꯒꯅꯤ ꯎꯝ ꯄꯛꯄꯅ ꯂꯣꯏꯔꯅꯤ ꯀꯃꯥꯏꯅ ꯇꯧꯅꯤ
ꯃꯩꯇꯥꯟꯗꯒꯤ ꯍꯦꯟꯅ ꯃꯨꯕꯅꯤꯅ ꯅꯨꯄꯤꯁꯨ ꯂꯩꯇꯔꯦ ꯂꯣꯏꯅꯃꯛ ꯆꯦꯟꯈ꯭ꯔꯦ ꯑꯩ ꯎꯔꯀꯥꯟꯗ
ꯑꯣ